ꯎꯪ
ꯄ
ꯇꯥꯏ ꯇꯥꯏꯌꯦ
ꯑꯣ ꯀꯩꯗꯧꯔꯤꯀꯦ
ꯑ ꯀꯩꯁꯨ ꯇꯧꯗꯦꯗ ꯅꯣꯢꯗꯤ ꯀꯩꯗꯧꯔꯝꯃꯤꯅꯣ
ꯑꯗꯨꯝ ꯐꯃꯨꯡꯗ ꯍꯤꯞꯄ ꯂꯩꯔꯝꯃꯤꯅꯦ ꯑ ꯑꯩ ꯃꯈꯣꯟꯁꯦ ꯑꯩꯉꯣꯟꯗ ꯑꯃꯨꯛ ꯀꯣ ꯑꯣꯢꯅ ꯇꯥꯔꯛꯑꯦ ꯀꯃꯥꯢ ꯇꯧꯋꯤꯅꯣ
ꯈꯪꯗꯦ ꯑꯗꯨꯗꯤ, ꯇꯥꯕꯁꯨ ꯌꯥꯎꯕꯅꯦ ꯑꯃꯨꯃꯨꯛ ꯑꯩꯁꯨ ꯍꯦꯛꯍꯦꯛ ꯇꯧꯋꯦ
ꯅꯦꯠꯋꯔꯛꯅ ꯑꯣꯢꯔꯝꯃꯅꯤ ꯑꯗꯨꯗꯤ
ꯍꯣꯏ ꯑꯃꯨꯃꯨꯛꯁꯨ ꯌꯥꯎꯕꯅꯦꯕ ꯑꯗꯨꯒꯤꯗꯤ
ꯑ ꯍꯟꯗꯛꯁꯦ ꯍꯟꯗꯛ ꯃꯔꯛꯁꯦ ꯅꯦꯠꯋꯔꯛ ꯁꯦ ꯁꯨꯡꯌꯥ ꯌꯥꯗꯦꯅꯦ ꯑꯩꯈꯣꯏꯁꯦ ꯀꯃꯥꯏꯅ ꯇꯧꯋꯤꯅꯣ
ꯑꯁ ꯌꯥꯝ ꯇꯥꯎꯕꯅꯦ ꯅꯦꯋꯥꯛꯁꯦ ꯌꯥꯝ ꯅꯨꯡꯉꯥꯢꯇꯦ ꯈꯪꯗꯦ ꯀꯩꯗꯧꯕꯩꯅꯣ ꯑꯗꯨꯒ ꯀꯩꯅꯣꯒ ꯃꯥꯒꯤ ꯅꯦꯠꯋꯔꯥꯛꯁꯤꯒꯅꯦ ꯑꯩꯈꯣꯏꯒꯤ ꯇꯥꯋꯔꯁꯤꯒ ꯀꯩꯅꯣ ꯇꯧꯕ ꯍꯥꯏꯇꯥꯔꯦ ꯎꯝ ꯇꯥꯋꯔꯁꯤꯅ ꯄꯨꯕ ꯉꯝꯗꯕ ꯍꯥꯏꯇꯥꯔꯦ
ꯑꯣ ꯑꯣꯏꯔꯝꯅꯤ
ꯍꯣꯏ ꯍꯣꯏ ꯑꯌꯥꯝꯕ ꯐꯣꯔ ꯖꯤꯁꯦ ꯐꯥꯏꯚ ꯖꯤꯁꯦ ꯀꯩꯅꯣ ꯀꯩ ꯍꯥꯏꯇꯥꯔꯦ ꯑ ꯃꯣꯏꯗ ꯀꯅꯣ ꯀꯅꯣ ꯕꯦꯂꯦꯟꯁ ꯇꯧꯕ ꯉꯝꯗꯕ ꯑꯗꯨꯒꯤꯅꯤꯗ ꯑꯗꯨꯅꯖꯨ ꯑꯌꯥꯝꯕ ꯑꯣꯏꯕ ꯖꯅꯤ ꯐꯣꯔ ꯖꯤꯕꯨꯗꯤ ꯃꯣꯏꯒ ꯐꯣꯔ ꯖꯤꯒꯤꯕꯨꯗꯤ ꯑꯌꯥꯝꯕ ꯀꯩꯅꯣ ꯇꯧꯔ ꯑꯗꯨ ꯑꯣꯏꯇꯔꯁꯨ ꯐꯥꯏꯚ ꯖꯤꯁꯦ ꯐꯥꯢꯕ ꯖꯤ ꯑꯌꯥꯝꯕ ꯂꯣꯏ ꯁꯤꯖꯤꯟꯅꯩꯌꯦꯕ ꯑꯗꯨꯅ ꯇꯋꯔ
ꯑ ꯍꯧꯖꯤꯛꯀꯥꯟꯗꯤ ꯂꯣꯏꯃꯛ ꯐꯥꯏꯚ ꯖꯤ ꯉꯥꯛ ꯄꯥꯢꯅꯔꯦ
ꯑ ꯑꯗꯨꯅ ꯀꯩꯅꯣ ꯇꯧꯕ ꯉꯝꯗꯕ ꯃꯣꯏꯅ ꯚꯦꯂꯦꯟꯁ ꯇꯧꯕ ꯉꯝꯗꯕ ꯍꯥꯏꯇꯥꯔꯦ ꯇꯥꯎꯋꯔꯖꯤꯡꯖꯦ ꯑꯗꯨꯅꯁꯨ ꯄ꯭ꯔꯣꯕ꯭ꯂꯦꯝ ꯌꯥꯝ ꯊꫭꯛꯄ ꯆꯥꯔꯦ
ꯎꯝ ꯀꯩ ꯏꯟꯖꯥꯡ ꯆꯥꯒꯦ
ꯉꯁꯤꯔꯣ ꯉꯁꯤꯗꯤ ꯑ ꯀꯅꯣ ꯇꯧꯋꯦ ꯈꯣꯏꯒꯤ ꯑ ꯀꯅꯣꯗꯣ ꯔꯥꯖꯃꯥ ꯍꯋꯥꯏꯗꯣ
ꯑꯣ ꯑꯣ
ꯑꯗꯨꯗꯣ ꯊꯣꯡꯉ ꯆꯥꯔ ꯅꯣꯏꯗꯤ
ꯑꯩꯈꯣꯏꯗꯤ ꯀꯩꯅꯣ ꯑꯥꯝ ꯃꯄꯥꯜ ꯂꯝꯒꯤ ꯑ ꯄꯀꯣꯔꯥ ꯊꯣꯡꯕ ꯇꯥꯏꯞ ꯏꯁ꯭ꯇꯥꯏꯜꯗꯣ
ꯎꯝ꯫
ꯑꯈꯣꯏ ꯑꯈꯣꯏ ꯁ꯭ꯋꯥꯏꯒꯤ ꯅꯠꯇꯕ ꯃꯄꯥꯟ ꯂꯝꯒꯤ ꯑꯗꯨ ꯊꯣꯡꯉ ꯆꯥꯏ
ꯍꯥꯎꯕ꯭ꯔꯥ ꯀꯃꯥꯥꯏ ꯇꯧꯒꯦ
ꯈꯪꯗꯦꯗ ꯃꯥ ꯑꯥ ꯃꯣꯏꯅ ꯇꯧꯕꯗꯥꯗꯤ ꯌꯧꯗꯦ ꯗ ꯑꯗꯨ ꯑꯣꯏꯔꯁꯨ ꯑꯗꯨꯝ ꯆꯥꯕꯗꯤ ꯌꯥꯏ ꯍꯥꯏꯇꯥꯔꯦ
ꯌꯨꯝꯗ ꯇꯩꯔꯣ ꯀꯃꯥꯏꯟ ꯇꯩꯅꯣ
ꯌꯨꯝ ꯍꯣꯏ ꯌꯨꯝꯗ ꯇꯧꯋꯤꯅꯦ
ꯎꯝ ꯐꯩꯅꯦ
ꯌꯨꯝꯗ ꯑꯈꯣꯏ ꯑꯗꯨꯝ ꯀꯩꯅꯣ ꯐꯣꯟꯗꯩ ꯌꯦꯡꯉ ꯁꯦꯝꯕꯗꯣ ꯑꯩꯈꯣꯏ ꯆꯦꯟꯅ ꯁꯦꯝꯃꯦ ꯉꯁꯤꯗꯤ
ꯑꯣ
ꯃꯥ ꯍꯥꯟꯅ ꯃꯄꯥꯟꯗ ꯂꯩꯔꯤꯉꯩꯗ ꯃꯄꯥꯟ ꯂꯝꯗ ꯂꯩꯔꯤꯉꯩꯗ ꯁꯦꯝꯃꯛꯄꯅꯦ ꯍꯥꯢꯅꯀꯣ
ꯎꯝ꯫
ꯑꯦꯛꯁꯄꯤꯔꯤꯌꯦꯟꯁ ꯇꯧꯔꯦ ꯈꯣꯢꯁꯨ
ꯑꯣ
ꯍꯟꯗꯛ ꯃꯔꯛꯁꯦ ꯀꯩꯅꯣ ꯇꯧꯕ ꯑꯝ ꯏꯟꯁꯥꯡ ꯀꯩꯀꯥꯁꯦ ꯑꯗꯨꯝ ꯂꯣꯢ ꯃꯥꯟꯅꯔꯛꯇ꯭ꯔꯣ ꯆꯥꯕꯝ ꯂꯥꯛꯐꯝ ꯈꯪꯗꯦ ꯍꯥꯢꯕ ꯏꯟꯖꯥꯡꯖꯦ ꯑꯗꯨꯝ ꯂꯣꯢꯃꯛ ꯃꯥꯟꯅꯩꯑꯦꯕ ꯑꯗꯨ ꯆꯤꯡꯒꯤꯁꯨ ꯎꯝ ꯃꯅꯥ ꯃꯁꯤꯡꯁꯦ ꯍꯟꯅꯒꯨꯝꯅ ꯑꯗꯨꯝ ꯂꫭꯏ ꯑꯥꯝ ꯂꯥꯛꯄꯗꯣ ꯇꯧꯗ꯭ꯔꯦꯗꯅ ꯍꯟꯗꯛꯇꯤ
ꯍꯣꯢ
ꯂꯝꯕꯤ ꯂꯝꯕꯤ ꯀꯩꯀꯥꯗꯣ ꯆꯠꯄ ꯅꯨꯡꯉꯥꯢꯇ꯭ꯔꯦ ꯕ꯭ꯂꯣꯀꯦꯠ ꯇꯧꯁꯜꯂꯦ ꯑꯗꯩꯗꯤ ꯏꯟꯁꯥꯡ ꯅꯥꯄꯤꯁꯦ ꯀꯩꯅꯣꯃ ꯆꯤꯡꯒꯤꯅꯗꯤ ꯑꯗꯨꯝ ꯍꯥꯎꯕ ꯍꯦꯜꯂꯦꯅꯀꯣ ꯑꯗꯣ ꯐꯪꯉꯛꯇ꯭ꯔꯦ ꯑꯗꯨꯅ ꯑꯗꯨꯝ ꯆꯞ ꯃꯥꯟꯅꯔꯦꯕ ꯅꯨꯡꯇꯤꯒꯤ ꯐꯪꯉꯤꯁꯦ ꯑꯗꯨꯅ ꯈꯪꯗ꯭ꯔꯦ ꯆꯥꯕꯝ ꯈꯪꯗ꯭ꯔꯦ ꯍꯥꯏꯗꯤ
ꯎꯝ ꯅꯪꯗꯤ ꯅꯨꯡ ꯇꯤꯒꯤ ꯀꯩ ꯀꯩ ꯇꯧꯋꯤꯅꯣ
ꯀꯩꯁꯨ ꯊꯣꯢꯗꯣꯛꯄ ꯇꯧꯗꯦꯗ ꯀꯣꯆꯤꯡ ꯒꯨꯝꯕ ꯈꯔ ꯑꯗꯨꯃꯥꯏ ꯑꯇꫭꯞꯄꯥ ꯀꯩꯁꯨ
ꯑꯣ ꯆꯞ ꯃꯥꯟꯅꯔꯦ
ꯎꯝ ꯑꯗꯨ ꯀꯩꯀꯩ ꯇꯥꯛꯄ ꯀꯩꯅꫭ ꯇꯧꯒꯦ ꯑꯥ
ꯑꯣ ꯆꯞ ꯆꯞ ꯃꯥꯟꯅꯩꯅꯦ ꯅꯍꯥꯟꯗꯒꯤ ꯋꯥꯔꯤ ꯁꯥꯟꯅꯔꯛꯏꯁꯦ ꯑ ꯑꯉꯥꯡ ꯂꯥꯢꯔꯤꯛꯇ ꯑꯩꯒ ꯃꯥꯟꯅꯕ ꯑꯗꯨꯝ ꯊꯕꯛ ꯇꯧꯕ ꯑꯩꯒ ꯃꯥꯟꯅ ꯃꯥꯟꯅꯕꯁꯦ ꯅꯪꯈꯛ ꯉꯥꯢꯔꯤ
ꯑꯪ ꯑ ꯀꯩꯅꯣ ꯌꯨꯝꯗ ꯇꯥꯛꯏꯔꯣ ꯅꯠꯇ꯭ꯔꯒ ꯃꯤ ꯃꯌꯨꯝꯗ ꯆꯠꯂ ꯇꯥꯛꯄ꯭ꯔꯣ
ꯀꯩꯅꯣ ꯇꯧꯋꯦ ꯑ ꯆꯂꯒ ꯇꯥꯑꯝꯕꯁꯨ ꯌꯥꯎꯋꯦ ꯏꯁ ꯑꯗꯣ ꯍꯧꯖꯤꯛꯇꯤ ꯍꯣꯝ ꯇ꯭ꯌꯤꯇꯔ ꯀꯩꯅꯣ ꯇꯧꯗꯦ ꯀꯩꯅꯣ ꯀꯣꯆꯤꯡ ꯑꯣꯢꯅ ꯁꯦꯝꯃꯦ ꯀꯣ ꯆꯤꯡ ꯑꯣꯏꯅ ꯑ ꯑꯗꯨ ꯀꯣꯆꯤꯡ ꯑꯥ ꯀꯣꯆꯤꯡ ꯑꯣꯢꯅ ꯑꯗꯨ ꯀꯣꯆꯤꯡ ꯃꯤꯒꯤ ꯍꯥꯡꯕꯗꯨꯗ ꯇꯥꯛꯄ ꯆꯠꯄ ꯍꯥꯢꯇꯥꯔꯦ
ꯑꯣ ꯑꯗꯨꯁꯨ ꯐꯩꯅꯦ ꯀꯩꯅꯣ ꯀꯣ ꯑꯩ ꯑꯩꯒꯤꯅ ꯎꯝ ꯀꯩꯅꯣ ꯃꯤ ꯃꯌꯨꯝꯗ ꯇꯥꯛꯄꯀꯣ ꯑꯗꯣ ꯎꯝ ꯏꯅꯥꯛ ꯈꯨꯨꯟꯕ ꯄꯩꯁꯥ ꯄꯥꯢꯕ ꯑꯉꯥꯡꯁꯤꯡꯗꯣ
ꯎꯝ ꯍꯣꯏ
ꯑꯩꯗꯤ ꯂꯣꯢ ꯇꯥꯛꯑꯦ ꯀ꯭ꯂꯥꯁ ꯅꯥꯏꯟ ꯇꯦꯟ
ꯑꯣ
ꯁꯕꯖꯦꯛꯁꯦ ꯑꯗꯨꯝ ꯂꯣꯢ ꯇꯥꯛꯑꯦ ꯑꯗꯨꯒ ꯀꯩꯅꯣ ꯎꯝ ꯑꯗꯨꯒ ꯑꯗꯨꯝ ꯀꯩꯅꯣ ꯑ ꯃꯃꯥ ꯃꯄꯥ ꯎꯝ ꯊꯕꯛ ꯇꯧꯕ ꯑꯗꯨꯝ ꯃꯆꯥ ꯁꯦꯟꯅꯕ ꯁꯪꯗꯕꯒꯩꯗꯣ ꯑꯗꯨ ꯑꯩꯅ ꯃꯣꯢ ꯑꯗꯨꯝ ꯂꯣꯢꯅꯃꯛ ꯑꯦꯀꯥꯗꯃꯤꯛꯀꯤ ꯑꯣꯢꯅ ꯂꯣꯢꯅꯃꯛ ꯀꯩꯅꯣ ꯑꯩꯅ ꯃꯦꯅꯦꯖ ꯇꯧꯕꯀꯣ
ꯎꯝ ꯑꯦ ꯑꯗꯨꯗꯤ ꯄꯩꯁꯥ ꯆꯥꯎꯔꯝꯃꯅꯤ
ꯌꯥꯝ ꯆꯥꯎꯗꯦꯗ ꯑꯈꯣꯢ ꯂꯝꯁꯤꯗꯕꯨ ꯆꯥꯎꯔ ꯀꯌꯥꯝ ꯆꯥꯎꯗꯣꯢꯅꯣ
ꯍꯣꯢ ꯂꯤꯁꯤꯡ ꯀꯌꯥꯃꯨꯛ ꯂꯧꯒꯦ
ꯑꯉꯥꯡ ꯑꯃꯗ ꯂꯤꯁꯤꯡ ꯃꯉꯥ ꯃꯉꯥ ꯂꯧꯋꯦ ꯃꯐꯝ ꯃꯔꯤ ꯆꯠꯂꯦꯕꯀꯣ
ꯂꯤ ꯂꯤꯁꯤꯡ ꯃꯉꯥ ꯂꯤꯁꯤꯡ ꯀꯨꯟꯅꯤꯅꯦ ꯊꯥ ꯑꯝꯗ
ꯑꯗꯨꯅꯦ ꯃꯄꯥꯟꯗꯗꯤ ꯑꯥ ꯑꯗꯨꯃꯥꯢ ꯂꯣꯢꯃꯛ ꯀꯩꯅꯣ ꯃꯦꯅꯦꯖ ꯇꯧꯕꯗꯣ ꯂꯤꯁꯤꯡ ꯇꯔꯥ ꯍꯦꯜꯂꯦꯕ
ꯎꯝ
ꯇꯨ ꯁꯤꯗꯗꯤ ꯑꯗꯨꯃꯥꯏꯗꯤ ꯂꯧꯕ ꯌꯥꯗꯦ ꯑꯩꯈꯣꯏꯗꯤ ꯄ꯭ꯔꯣꯐꯦꯁꯅꯦꯜꯃꯛꯁꯨ ꯅꯠꯇꯝꯅꯤꯅꯀꯣ
ꯎꯝ
ꯄꯩꯁꯥ ꯇꯥꯟꯕ ꯋꯥꯏꯗ ꯑꯩꯈꯣꯏ ꯂꯝꯁꯦ ꯃꯄꯥꯟꯗꯗꯤ ꯌꯥꯝ ꯅꯨꯡꯉꯥꯏ ꯑꯗꯨ ꯏꯔꯥꯡꯅꯔ ꯁꯨꯔꯥ ꯈꯪꯗꯦ ꯑꯗꯣ ꯍꯧꯖꯤꯛꯀꯥꯟꯁꯤ ꯌꯥꯝ ꯋꯥꯅꯔꯦ
ꯍꯣꯏ
ꯄꯣꯠꯁꯨ ꯑꯝꯇ ꯂꯥꯛꯇ꯭ꯔꯦ ꯗꯨ ꯀꯥꯟ ꯀꯩꯀꯥꯗꯣ ꯄꯣꯠ ꯑꯗꯨꯝ ꯂꯩꯅꯔꯛꯇ꯭ꯔꯝꯅꯦ ꯍꯧꯖꯤꯛꯇꯣ
ꯍꯣꯏ ꯑꯗꯨ ꯇꯧꯔꯤꯁꯦ ꯑ ꯐꯩꯅ ꯃꯨꯛ ꯀ꯭ꯂꯥꯁ ꯃꯆꯥꯅꯤ ꯎ ꯃꯆꯥꯖꯦ ꯇꯥꯛ ꯇꯥꯛꯇꯦ ꯑꯩꯅꯃꯨꯛ ꯎꯝ ꯑꯦꯂꯕꯦꯟ ꯇ꯭ꯋꯦꯜꯕꯀꯨꯝꯕ ꯇꯥꯛꯄ
ꯑꯣ ꯑꯗꯨꯗꯤ ꯑꯗꯨꯝ ꯌꯥꯢꯅꯦ ꯑꯗꯨꯑꯣꯢ ꯑꯗꯨꯁꯨ ꯀꯩꯅꯣ ꯇꯧ ꯎꯝ ꯑꯉꯥꯡ ꯌꯥꯝꯕ꯭ꯔꯣ
ꯑꯉꯥꯡꯁꯦ ꯌꯥꯝ ꯑꯉꯥꯡ ꯁꯤꯡꯗ ꯃꯔꯤꯃꯛ ꯑꯗꯣ ꯍꯥꯟꯅ ꯍꯣꯝ ꯇ꯭ꯌꯨꯇꯔꯒꯨꯝꯕꯗꯤ ꯆꯠꯂꯝꯃꯦ
ꯑꯣ ꯗꯨ ꯀꯩꯀꯩ ꯁꯕꯖꯦꯛ ꯇꯧꯋꯦꯕ
ꯑꯩ ꯀꯩꯅꯣꯅꯤ ꯀꯪꯃꯔꯁꯀꯤ ꯑꯦꯀꯥꯎꯟꯇꯦꯟꯁꯤ ꯇꯥꯛꯑ
ꯑꯥ
ꯑꯗꯨꯃꯥꯏꯅ
ꯑꯗꯨꯗꯤ ꯀꯣꯛꯇꯤ ꯐꯖꯅ ꯋꯥꯡꯉꯝꯃꯅꯤ
ꯈꯪꯗꯦꯗ ꯑꯗ ꯑꯦꯀꯥꯎꯟꯇꯦꯟꯁꯤ ꯇꯥꯛꯑꯦ ꯋꯥꯕ ꯀꯩꯅꯣꯕꯨꯗꯤ ꯍꯣꯏ ꯑꯆꯧꯕ ꯇꯥꯛꯄꯁꯦ ꯋꯥꯕꯨꯗꯤ ꯋꯥꯏꯀꯣ ꯑꯗꯨ ꯑꯣꯏꯇꯥꯥꯔꯁꯨ ꯑꯉꯥꯡ ꯃꯆꯥ ꯁꯦꯟꯅꯕ ꯅꯠꯇꯕꯅꯤ ꯅꯣꯡꯃ ꯅꯣꯡ ꯅꯨꯡꯉꯥꯏꯕ ꯑꯉꯥꯡ ꯃꯆꯥ ꯁꯦꯟꯅꯕꯁꯦ ꯌꯥꯝ ꯋꯥꯏꯌꯦꯕ
ꯀ꯭ꯂꯥꯁ ꯏꯂꯚꯦꯟ ꯇꯨꯌꯦꯜꯞ ꯇꯥꯛꯄꯁꯦ ꯑꯗꯨꯝ ꯀꯩꯅꯣ ꯎꯝ ꯑꯩꯈꯣꯏ ꯇꯣꯉꯥꯟꯅ ꯑꯃꯨꯛ ꯄꯥꯕ ꯗꯔꯀꯥꯔ ꯇꯥꯔꯤꯌꯦꯕꯀꯣ
ꯎꯝ ꯍꯣꯏ
ꯍꯧꯖꯤꯛ ꯑꯩ ꯀ꯭ꯂꯥꯁ ꯅꯥꯏꯟ ꯇꯦꯟ ꯇꯥꯛꯄꯗꯨꯁꯨ ꯑꯗꯨꯃꯥꯏꯅ ꯇꯧꯋꯦꯕ ꯍꯥꯏꯕꯗꯤ ꯎꯝ ꯑꯩꯈꯣꯏ ꯂꯣꯏꯅꯃꯛꯀꯤ ꯐꯥꯎꯟꯗꯦꯁꯟꯁꯦ ꯅꯥꯏꯟꯇꯦꯟꯗꯒꯤ ꯍꯧꯔꯛꯄꯅꯤ ꯑꯅꯤꯃꯛ ꯑꯗꯨꯝ ꯇꯧꯋꯦ ꯄ ꯁꯤꯕꯤꯑꯦꯁ ꯁꯤꯁꯨ ꯑꯝ ꯌꯥꯎꯋꯦ ꯑꯅꯤ ꯌꯥꯎꯋꯦꯀꯣ ꯑꯅꯤ ꯃꯔꯤꯗꯨꯗ ꯑꯅꯤꯅ ꯀꯩꯅꯣ ꯁꯤ ꯕꯤ ꯑꯦꯁ ꯁꯤ ꯑꯣꯏ ꯑꯅꯤ ꯑꯗꯨꯅ ꯕꯣꯔꯠ ꯑꯣꯏ
ꯑꯩꯁꯨ ꯇꯥꯛꯄ ꯌꯥꯎꯋꯦꯕ ꯁꯤ ꯕꯤ ꯑꯦꯁ ꯁꯤ ꯁꯤ ꯕꯤ ꯑꯦꯁ ꯁꯤꯒꯤ ꯀ꯭ꯂꯥꯁ ꯅꯥꯏꯟꯒꯤ ꯑꯁ ꯁꯣꯁꯦꯜ ꯁꯥꯏꯟꯁꯁꯦ ꯐꯪꯗꯗꯅꯀꯣ ꯋꯥꯕꯁꯦ
ꯑꯗꯨꯅꯦ ꯃꯣꯏꯒꯤꯗꯣ ꯀꯩꯅꯣ ꯑ ꯑꯩꯈꯣꯏꯗꯤ ꯑꯥ
ꯐꯪꯍꯧꯔꯕꯅꯦꯕ
ꯑꯥ
ꯑꯗꯨꯖꯤꯛ ꯋꯦꯕꯁꯥꯏꯠ ꯇꯕꯨꯗꯤ ꯗꯥꯎꯂꯣꯠ ꯇꯧꯍꯜꯂꯒ ꯑꯗꯨꯋꯥꯏ ꯇꯧꯍꯜꯂꯦ ꯑꯩꯈꯣꯏ ꯋꯦꯕꯁꯥꯏꯠꯇꯕꯨꯗꯤ ꯑꯦꯟ ꯁꯤ ꯑꯥꯔ ꯇꯤ ꯋꯦꯕꯁꯥꯏꯠꯄꯨꯗꯤ ꯐꯪꯉꯕꯅꯤ
ꯍꯣꯏ ꯑꯩꯈꯣꯏ ꯕꯣꯔꯠꯀꯤꯗꯤ ꯑꯩꯈꯣꯏꯁꯨ ꯑꯗꯨꯝ ꯇꯝꯂꯛꯄꯅꯤꯅ ꯑꯩꯈꯣꯏ ꯑꯗꯨꯝ ꯂꯣꯏ ꯈꯪꯉꯤꯗꯅꯀꯣ ꯃꯣꯏꯒꯤꯗꯤ ꯑꯩꯈꯣꯏ ꯇꯝꯂꯛꯇꯕꯁꯨ ꯌꯥꯝ ꯌꯥꯎꯋꯦꯕ
ꯑꯥ ꯍꯣꯏ ꯑꯗꯨꯕꯨꯗꯤ ꯈꯔ ꯄꯥ ꯇꯥ ꯎꯄꯥꯏ ꯂꯩꯇꯦ
ꯃꯄꯥꯟꯒꯤ ꯍꯣꯏ
ꯎꯝ
ꯑꯗꯨꯅ ꯑꯗꯨꯝ ꯑꯣꯖꯥ ꯑꯣꯏꯕꯁꯨ ꯈꯪꯉ ꯈꯪꯉꯁꯨ ꯑꯗꯨꯝ ꯋꯥꯏ ꯍꯥꯏꯁꯤꯅꯤ
ꯎꯝ ꯑꯗꯨꯝ ꯑꯅꯛꯄ ꯅꯠꯇ꯭ꯔꯣ ꯅꯣꯏ ꯇꯥꯛꯏꯖꯦ
ꯑꯩ ꯅꯛꯇꯦ ꯀꯩꯅꯣ ꯑꯗꯨꯝ ꯒꯥꯔꯤꯅ ꯆꯠꯄꯁꯨ ꯌꯥꯎꯌꯦ ꯑꯗꯨ ꯑꯅꯛꯄ ꯈꯔꯁꯨ ꯌꯥꯎꯌꯦ ꯑꯗꯨꯕꯨ ꯀꯩꯅꯣ ꯂꯩꯀꯥꯏ ꯂꯥꯜꯂ ꯆꯠꯇꯣꯏꯕꯀꯣ ꯑꯗꯨꯒꯤ
ꯎꯝ ꯍꯣꯏ
ꯑꯗꯨꯝ ꯂꯥꯏꯛ ꯇꯥꯛꯄꯁꯦ ꯋꯥꯗ꯭ꯔꯣ
ꯋꯥꯕꯨꯗꯤ ꯋꯥꯏꯗ ꯑꯗꯣ ꯅꯨꯡꯕꯨꯗꯤ ꯅꯨꯡꯉꯥꯏ ꯂꯥꯏꯔꯤꯛ ꯇꯥꯛꯄꯁꯦ ꯑꯃꯨꯛ ꯑꯃꯔꯣꯝꯗꯗꯤ ꯑꯇꯣꯞꯄ ꯊꯕꯛ ꯃꯨꯛ ꯇꯧꯕꯗꯤ
ꯈꯣꯏ ꯀꯩꯅꯣꯁꯦ ꯎꯝ ꯃꯥꯏꯟꯁꯦ ꯑꯗꯨꯝ ꯇꯥꯛꯄꯅꯤꯅ ꯑꯦꯛꯇꯤꯞ ꯑꯣꯏꯔꯗꯤ ꯑꯗꯨꯝ ꯂꯩꯔꯦꯕꯀꯣ ꯗꯜꯗꯤ ꯑꯣꯏꯗ꯭ꯔꯕꯅꯦ
ꯑꯥ
ꯑꯗꯣ ꯇꯥꯛꯄꯗ ꯀꯥꯎꯈꯤꯕ ꯑꯩꯈꯣꯏ ꯈꯪꯉꯁꯨ ꯀꯥꯎꯈꯤꯕ ꯂꯩꯗꯅ ꯑꯗꯨꯝ ꯑꯗꯨ ꯂꯝꯃ ꯅꯤꯡꯁꯤꯡꯉꯛꯄꯅꯦꯕ
ꯍꯣꯏ ꯃꯃꯤꯠꯁꯦ ꯀꯣꯊꯣꯍꯦ
ꯑꯗꯣ ꯀꯩꯅꯣ ꯑꯥ ꯂꯥꯏꯏꯛ ꯇꯥꯛꯄ ꯅꯠ ꯇꯅꯥ ꯑꯇꯣꯞꯄ ꯊꯕꯛ ꯇꯧꯅꯕꯗꯤ ꯑꯗꯨꯝ ꯀꯩꯅꯣ ꯈꯟꯗ꯭ꯔꯣ
ꯑꯇꯣꯞꯄꯗꯤ ꯑꯦꯛꯖꯥꯝ ꯊꯥꯒꯦꯔꯥ ꯈꯣꯠꯀꯦꯔꯥ ꯂꯣꯏ ꯇꯧꯏ ꯍꯣꯏ ꯍꯟꯗꯛꯇꯤ ꯊꯥ ꯃꯊꯪ ꯑꯥ ꯃꯊꯪ ꯆꯍꯤꯒꯨꯝꯕ ꯌꯦꯡꯕ ꯃꯊꯪ ꯃꯊꯪ ꯃꯊꯪ ꯄ꯭ꯔꯤꯄ꯭ꯔꯦ ꯇꯧꯅꯤ ꯑꯥ ꯃꯊꯪ ꯆꯍꯤꯒꯨꯝꯕ ꯌꯦꯡꯒꯦꯔꯥ ꯑꯣ ꯀꯩ ꯊꯥꯒꯦ ꯍꯥꯏꯅꯣ
ꯑꯦꯁ ꯑꯦꯁ ꯁꯤꯒ ꯀꯩꯅꯣ ꯑꯦꯁ ꯕꯤ ꯑꯥꯏ ꯄꯤ ꯑꯣꯒ
ꯌꯥꯏ ꯆꯨ ꯀꯥꯏꯗꯦꯗ ꯑꯩ ꯍꯟꯗꯛ ꯑꯦꯝ ꯄꯤ ꯑꯦꯁ ꯁꯤ ꯊꯥꯔꯥ ꯃꯊꯪ ꯆꯍꯤꯗꯕꯨꯗꯤ ꯑꯦꯝ ꯄꯤ ꯑꯦꯁ ꯁꯤ ꯊꯥꯔꯛꯀꯅꯤꯕꯨꯗꯤ ꯍꯥꯏꯕꯅꯦ ꯑꯗꯣ ꯑꯦꯝ ꯄꯤ ꯑꯦꯁ ꯁꯤꯁꯨ ꯊꯥꯖꯟꯒꯦ
ꯑꯧ ꯑꯈꯣꯏ ꯑꯈꯣꯏꯒꯤꯁꯦ ꯑꯥ ꯇꯝꯕ ꯉꯝꯗꯦꯅꯦ
ꯃꯥꯟꯅꯤ
ꯃꯇꯝ ꯌꯥꯝ ꯆꯪꯉꯦ ꯑꯈꯣꯏ ꯂꯝꯒꯤꯁꯦ
ꯃꯥꯟꯅꯤ
ꯑꯗꯨꯗ ꯄꯩꯁꯥ ꯆꯥꯕ ꯈꯔꯁꯨ ꯑꯗꯨꯝ ꯂꯩꯔꯤꯗ ꯂꯩꯔꯤ ꯄꯣꯠꯅꯤ
ꯑꯣ
ꯃꯤ ꯑꯗꯨꯝ ꯑꯈꯣꯏ ꯂꯩꯀꯥꯏꯗꯩꯁꯨ ꯍꯟꯗꯛ ꯑꯥꯝ ꯃꯤ ꯑꯅꯤ ꯊꯣꯛꯑꯦꯕꯀꯣ ꯑꯗꯨ ꯎꯝ ꯃꯣꯏꯅꯗꯤ ꯑꯗꯨꯝ ꯄꯩꯁꯥ ꯄꯤꯗꯦ ꯑꯗꯨ ꯇꯧꯗꯦ ꯄꯩꯁꯥ ꯆꯪꯗꯦꯗꯤ ꯍꯥꯏꯌꯦꯕ ꯑꯗꯨ ꯃꯅꯨꯡꯗ ꯑꯗꯨꯝ ꯄꯤꯅꯕꯗꯨꯗꯤ ꯑꯈꯣꯏ ꯂꯣꯏ ꯈꯪꯉꯦꯕ
ꯍꯣꯏ ꯑꯗꯨꯕꯨꯗꯤ ꯈꯔ ꯈ ꯑꯗꯨꯝ ꯄꯤꯅꯔꯝꯅꯤ
ꯑꯗꯨꯅꯤ ꯄꯩꯈꯥ ꯍꯥꯏꯗꯣꯛꯇꯣꯔꯦ ꯂꯥꯛꯑꯣ ꯍꯥꯏꯅ ꯀꯧꯔꯛꯄ ꯂꯩꯗꯅꯥꯀꯣ ꯑꯗꯣ ꯐ꯭ꯔꯤ ꯐ꯭ꯔꯤ ꯀꯧꯕ ꯅꯠꯇ꯭ꯔꯦꯕ ꯑꯗꯣ
ꯃꯥꯟꯅꯤ ꯃꯥꯟ ꯑꯗꯨ ꯍꯥꯏꯖꯕ ꯋꯥꯅꯤ ꯀꯩꯁꯨ ꯑꯥ ꯈ꯭ꯔ ꯈ꯭ꯔ ꯀꯅꯣ ꯇꯧꯕ ꯄꯣꯠꯇꯨꯗꯤ ꯑꯗꯨꯝ ꯍꯌꯦꯡ ꯀꯦꯁ ꯇꯧꯅꯔꯛꯀꯗꯧꯕ ꯄꯣꯠꯅꯤꯅꯀꯣ
ꯑꯗꯨꯅꯦ
ꯎꯝ ꯀꯦꯁꯇꯤ ꯑꯗꯨꯝ ꯑꯦꯝ ꯄꯦꯁ ꯑꯇꯣꯞꯄ ꯃꯆꯥ ꯃꯁꯨꯗꯤ ꯀꯩꯁꯨ ꯀꯅꯣ ꯇꯧꯗ꯭ꯔꯖꯨ ꯑꯦꯝ ꯄꯤ ꯑꯦꯁ ꯁꯤꯒꯨꯝꯕꯗꯤ ꯑꯗꯨꯝ ꯀꯦꯁ ꯂꯥꯛꯀꯗꯧ ꯄꯣꯠꯅꯦꯕ
ꯅꯍꯥꯟꯃꯨꯛ ꯀꯩꯅꯣ ꯂꯣꯏ ꯀꯛꯊꯠꯈ꯭ꯔꯕꯗꯣ ꯑꯩꯈꯣꯏ ꯂꯩꯀꯥꯏꯗ ꯑꯃꯁꯨ ꯌꯥꯎꯋꯦ ꯑꯗꯣ ꯀꯩꯅꯣ ꯊꯕꯛ ꯇꯧꯔꯝꯃꯕꯅꯦ ꯃꯣꯏꯗꯣ ꯃꯥꯗꯣ ꯄꯣꯁꯇꯤꯡ ꯀ ꯄꯤꯔꯒꯀꯣ ꯑꯗꯨ ꯂꯣꯏ ꯀꯛꯊꯠ ꯈꯤ ꯋꯥꯅꯤ ꯑꯗꯨ ꯍꯟꯗꯛ ꯃꯨꯛ ꯊꯥꯔ ꯃꯨꯛ ꯊꯣꯛꯈꯤ ꯃꯥ
ꯑꯣ ꯑꯗꯨꯨꯅꯦ
ꯈꯪꯗ꯭ꯔꯦ ꯇꯧꯔꯤꯁꯦ ꯂꯩꯕꯥꯛꯀꯤ ꯀꯩꯅꯣ ꯐꯤꯕꯝꯁꯤꯒ
ꯃꯥꯅꯤ ꯍꯣꯏ ꯑꯈꯣꯏꯁꯨꯅꯤ ꯇꯥꯔꯤ
ꯑꯈꯣꯏ ꯑꯈꯣꯏ ꯑꯦꯁꯄꯥꯏꯔꯟꯒꯩꯗꯤ ꯋꯥꯔꯦ
ꯃꯥꯅꯤ ꯑꯗꯨꯝ ꯕꯤꯖꯤꯅꯦꯁ ꯀꯨꯝꯕ ꯈꯤꯇꯪ ꯁꯦꯠ ꯑꯞ ꯇꯧꯕ ꯌꯥꯕ ꯑꯣꯏꯔꯒ ꯑꯃꯨꯛꯁꯨ ꯐꯕ
ꯑꯗꯨꯅꯦ ꯀꯔꯤ ꯁꯤꯗ ꯕꯤꯖꯤꯅꯦꯁ ꯍꯧꯒꯤꯌꯥ ꯇꯥꯏ ꯇꯥꯕ꯭ꯔꯥ ꯎꯝ ꯍꯜꯂꯣ